ꯍꯦꯜꯂꯣ ꯇꯥꯔꯕꯣ
ꯇꯥꯔꯦ ꯇꯥꯠꯇ꯭ꯔꯣ
ꯐꯖꯅ ꯁꯦꯡꯅ ꯇꯥꯕ꯭ꯔꯣ
ꯇꯥꯏꯌꯦ
ꯑꯣ ꯑꯩ ꯅꯪꯁꯦ ꯋꯥꯔꯤ ꯁꯥꯟꯅꯗꯕꯁꯨ ꯀꯨꯏꯔꯦꯅ ꯁꯨꯝ ꯀꯣꯜ ꯇꯧꯔꯛꯑꯝꯃꯤꯅꯦ ꯅꯪ ꯀꯩꯗꯧꯔꯤꯅꯣ
ꯑꯩꯗꯣ ꯁꯨꯝ ꯐꯝꯃꯝꯕꯅꯦ ꯅꯪꯗꯤ ꯀꯩꯗꯧꯔꯝꯃꯤꯅꯣ
ꯑꯩꯁꯨ ꯐꯝꯃꯝꯃꯤꯅꯦ ꯆꯥꯛꯇꯤ ꯆꯥꯔꯕꯣ
ꯆꯥ ꯆꯥꯔꯦ ꯑꯦ ꯆꯥꯔꯕ ꯂꯩꯗꯤ
ꯑꯥ ꯆꯥꯔꯦ ꯀꯩ ꯏꯟꯁꯥꯡ ꯆꯥꯒꯦ
ꯌꯦꯟꯖꯥꯡꯁꯦ ꯌꯨꯝꯗꯒꯤ ꯌꯦꯔꯨꯝ ꯉꯧꯕ ꯌꯦꯔꯨꯝꯗꯣ ꯅꯥꯀꯨꯞꯄꯤꯒ ꯇꯧꯔꯒ ꯍꯥꯞꯆꯜꯂ ꯑꯗꯨꯃꯥꯏꯅ ꯉꯧꯔꯒ ꯑꯣꯏꯅ ꯆꯥꯔꯛꯑꯦ
ꯑꯣ ꯅꯪ ꯀꯥꯏꯗ ꯂꯥꯛꯏꯅꯣ
ꯑꯩꯁꯦ ꯌꯨꯝ ꯌꯨꯝꯗ ꯁꯨꯝ ꯂꯩꯔꯝꯕꯅꯤꯗ ꯀꯥꯏꯗꯁꯨ ꯂ ꯆꯠꯇꯦꯗ
ꯑꯣ ꯆꯥꯏꯖ
ꯎꯝ
ꯑꯩꯁꯨ ꯁꯨꯝ ꯂꯩꯔꯝꯕꯅꯦ ꯀꯥꯗ ꯁꯨꯝ ꯊꯣꯡꯅꯥꯎ ꯌꯦꯡꯉꯝꯃꯤ
ꯑꯣ
ꯅꯪ ꯆꯥꯛꯇꯤ ꯅꯪꯅ ꯊꯣꯡꯉꯤꯔꯣ ꯀꯃꯥꯏꯅ ꯇꯧꯔꯤꯅꯣ
ꯆꯥꯛꯇꯣ ꯑꯩ ꯊꯣꯡꯗ꯭ꯔꯦ ꯑꯩꯈꯣ ꯃꯥꯅ ꯑꯣꯐ ꯊꯣꯡꯈ꯭ꯔꯦ ꯑꯩꯅ ꯊꯕꯛ ꯑꯇꯩ ꯑꯇꯩ ꯇꯧꯔ ꯂꯩꯔꯕ
ꯆꯥꯛ ꯊꯣꯡꯕ ꯍꯩꯇꯕꯩꯔꯣ ꯅꯠꯇ꯭ꯔꯒꯅ ꯅꯪꯗꯨꯕꯨ
ꯆꯥꯛꯀꯤꯗꯤ ꯍꯩꯗ ꯂꯣꯏꯅ ꯍꯩ ꯊꯣꯡꯕ ꯌꯦꯟꯁꯥꯡꯈꯩ ꯂꯣꯏ ꯊꯣꯡꯈꯤ ꯀꯩ ꯌꯦꯟꯖꯥꯡ ꯆꯥꯅꯤꯡꯈꯤ ꯊꯣꯡꯉ ꯄꯨꯔꯛꯈꯤ
ꯅꯪ ꯀꯩꯀꯩ ꯊꯣꯡꯕ ꯍꯩꯕꯅꯣ ꯍꯥꯏꯔꯛꯑꯣ
ꯎ ꯌꯦꯟ ꯊꯣꯡꯕ ꯉꯥ ꯊꯣꯡꯕ ꯂꯣꯏꯅ ꯍꯩꯗꯅ ꯂꯣꯏꯅꯃꯛ ꯁꯨꯅ ꯑꯗꯣ ꯎꯠꯇꯤ ꯑꯗꯨꯒ ꯆꯒꯦꯝ ꯄꯣꯡꯕꯒꯨꯝꯕꯗꯤ ꯍꯩꯇꯦꯀꯣ
ꯑꯁ ꯌꯦꯟ ꯊꯣꯡꯕꯁꯨ ꯆꯥꯗꯕ ꯀꯨꯏꯔꯦ ꯅꯪ ꯊꯣꯡꯕ ꯌꯦꯟꯗꯣ ꯆꯥꯔꯗꯤ ꯍꯥꯎꯅꯤꯗ
ꯄꯣꯔꯛ ꯅ ꯍꯦꯟꯅ ꯑꯣꯏ ꯔꯣꯏꯗ꯭ꯔꯣ
ꯍꯥꯎꯅꯤꯌꯦ ꯑꯗꯨꯁꯨ ꯉꯔꯥꯡ
ꯑꯥ ꯑꯗꯨ ꯄꯣꯔꯛ ꯍꯥꯏꯔꯒ ꯍꯧꯖꯤꯛꯁꯦꯀꯣ ꯀꯩꯅꯣ ꯇꯧꯔꯦꯕ ꯄꯣꯔꯁꯦ ꯆꯥꯕꯗꯣ ꯍꯧꯖꯤꯛꯇꯤ ꯁꯝꯃꯔ ꯌꯣꯛꯈꯠꯂꯛꯄꯒꯤꯀꯣ ꯌꯥꯝꯅ ꯎ ꯇꯨꯝꯗꯕ ꯍꯥꯏꯗꯣꯏꯔꯥ ꯌꯥꯝ ꯊꯧꯅꯔꯦ ꯍꯧꯖꯤꯛꯁꯦ
ꯍꯣꯏ ꯇꯨꯝꯗꯦ ꯍꯥꯏꯅꯕꯅꯦ ꯑꯗꯨ ꯅꯥꯕꯒꯤ ꯆꯥꯟꯁꯨ ꯅꯥꯥꯟꯗ ꯌꯦꯟ ꯅꯥꯏ ꯍꯥꯏꯕ꯭ꯔꯥ ꯀꯩꯅꯣꯝꯁꯨ ꯍꯥꯏꯕꯅꯦ ꯑꯗꯨꯏꯗꯣ ꯌꯦꯟ ꯑꯗꯨꯝ ꯄꯤꯗꯤ ꯄꯤꯗ ꯆꯥꯁꯤꯜꯂꯦ ꯑꯗꯨꯝ ꯀꯃꯥꯏꯅ ꯇꯧꯕꯅꯣ
ꯎꯝ ꯌꯦꯟꯕꯨꯗꯤ ꯑꯗꯨꯝ ꯆꯥꯕꯅꯦꯕ ꯌꯦꯟꯗꯤ ꯀꯩꯁꯨ ꯇꯧꯗꯦ ꯑꯗꯨꯗꯣ ꯄꯣꯔꯛꯁꯦ ꯁꯥꯒꯠꯂꯛꯄꯁꯤꯒ ꯀꯣ
ꯅꯪ ꯌꯦꯟꯒ ꯄꯣꯛꯒ ꯀꯅꯥꯅ ꯄꯥꯝꯕ ꯍꯦꯟꯒꯦ
ꯑꯅꯤꯃꯛ ꯑꯗꯨꯝ ꯄꯥꯝꯃꯦꯗ ꯄꯥꯝꯃꯦ ꯍꯥꯏꯖꯕꯥꯟꯅꯤ ꯌꯥꯝ ꯆꯥꯕꯗꯤ ꯉꯝꯗꯦ ꯍꯥꯏꯗꯤ ꯑꯍꯥꯎꯕ ꯄꯥꯝꯕꯒꯤꯀꯣ ꯑꯗꯨꯃꯥꯏꯅ ꯆꯥꯕ ꯅꯠꯇ꯭ꯔꯗꯤ ꯀꯩꯅꯣ ꯇꯧꯗꯦ ꯍꯦꯟꯅ ꯁꯤꯁꯤꯅ ꯄꯥꯝꯃꯦ ꯍꯥꯏꯕꯗꯨꯗꯤ ꯂꯩꯇꯦꯕꯀꯣ
ꯑꯗꯨꯗ ꯅꯪ ꯅꯁꯥꯗꯣ ꯁꯣꯜꯂꯤꯗꯨꯒ ꯈꯔ ꯈꯔ ꯌꯥꯝ ꯆꯥꯥꯁꯟꯗ꯭ꯔꯗꯤ ꯀꯥꯟꯅꯔꯣꯏ ꯌꯥꯝ ꯆꯥꯥꯁꯜꯂꯣ ꯏꯁꯥ ꯐꯅꯕ ꯑꯩꯁꯨ ꯆꯥꯔꯤꯅꯦ
ꯍꯣꯏ ꯆꯥꯒꯦ ꯅꯪꯁꯨ ꯆꯥꯎꯋꯣ
ꯑꯁ ꯑꯩꯗꯤ ꯌꯨꯝꯗ ꯆꯠꯅꯤꯡꯉꯕꯅꯦ ꯍꯥꯏꯕ ꯑꯩꯁꯦ ꯁꯨꯃꯥꯏꯅ ꯇꯧꯋꯦꯕ ꯑꯩꯁꯦ ꯌꯨꯝꯗ ꯂꯩꯇꯦꯕ ꯍꯧꯖꯤꯛꯇꯣ ꯑꯩꯁꯦ ꯍꯣꯁꯇꯦꯜ ꯑꯝꯗ ꯂꯩꯌꯦꯕ ꯑꯗꯨꯗꯨꯅꯅꯦ ꯀꯩꯅꯣ ꯇꯧꯕꯗ ꯌꯨꯝ ꯌꯥꯝ ꯆꯠꯅꯤꯡꯉꯛꯄ ꯃꯇꯥꯡ ꯌꯥꯎꯋꯦ ꯑ ꯑꯍꯥꯎꯕ ꯆꯥꯅꯤꯡꯉꯛꯄꯒꯤ ꯑꯗꯨꯏꯗꯨꯅ ꯌꯨꯝ ꯆꯠꯅꯤꯡ ꯆꯠꯅꯤꯡ ꯆꯠꯇ꯭ꯔꯤꯕꯒꯤ ꯑꯗꯨꯝ ꯆꯠꯅꯤꯡꯉꯒ ꯂꯩꯔꯦ ꯍꯥꯏꯕ ꯍꯧꯖꯤꯛꯁꯦ ꯅꯪꯗꯤ ꯌꯨꯝꯗ ꯑꯗꯨꯝ ꯂꯩꯕ꯭ꯔꯣ ꯀꯃꯥꯏꯅ ꯇꯧꯒꯦ
ꯑꯩꯕꯨꯗꯤ ꯌꯨꯝꯗ ꯑꯗꯨꯝ ꯂꯩꯌꯦ ꯍꯣꯏ ꯍꯣꯁꯇꯦꯜꯗ ꯂꯩꯕꯁꯦ ꯑꯩꯈꯣꯏꯅ ꯍꯣꯁꯇꯦꯜ ꯂꯩꯔꯀꯥꯟꯗꯁꯨ ꯌꯥꯝ ꯅꯨꯡꯉꯥꯏꯇꯕ ꯍꯥꯏꯗꯤ ꯌꯨꯝ ꯃꯤꯁ ꯌꯥꯝ ꯇꯧꯔꯛꯄꯗꯣ ꯑꯗꯨꯃꯥꯏꯅ ꯇꯧꯕꯅꯦꯕ ꯏꯁꯥ ꯈꯤꯇꯪ ꯅꯨꯡꯉꯥꯏꯔꯛꯇꯕ ꯑꯣꯏꯔꯣ ꯑꯃ ꯑꯣꯏꯔꯣ ꯃꯤꯁ ꯌꯥꯝ ꯇꯧꯕꯤꯒ ꯇꯧꯗ꯭ꯔꯣ
ꯇꯧꯋꯦ ꯑꯗꯨꯗꯨꯅ ꯆꯠꯅꯤꯡꯉꯦ ꯑꯗꯨ ꯅꯪ ꯉꯁꯥꯏ ꯀ꯭ꯂꯥꯁ ꯂꯥꯛꯑꯝꯃꯒ ꯀꯥꯏꯗꯅꯣꯝ ꯆꯠꯂꯨꯏ ꯍꯥꯏꯌꯦ ꯑꯗꯨ ꯀꯥꯏ ꯆꯠꯂꯨꯏꯅꯣ
ꯑꯩꯈꯣꯏꯁꯦ ꯁꯥꯏꯟ ꯑꯩꯆ ꯑꯣ ꯗꯤꯒꯤ ꯁꯥꯏꯟ ꯑꯃ ꯂꯧꯕ ꯆꯠꯂꯨꯕꯅꯦꯕ ꯗꯤꯄꯥꯔꯠꯃꯦꯟꯗ ꯑꯗꯨꯒꯤꯅꯤꯗ
ꯅꯪꯅ ꯍꯥꯏꯗꯣ ꯑꯩ ꯇꯥꯈꯤꯗ꯭ꯔꯦ
ꯑꯣ ꯑꯩꯁ ꯑꯣ ꯗꯤ ꯁꯥꯏꯟ ꯑꯃ ꯂꯧꯕ ꯆꯠꯂꯨꯕꯅꯦꯕ ꯁꯤꯒꯅꯦꯆꯔ ꯑꯃ ꯃꯥꯛꯁꯤꯠ ꯂꯧꯊꯣꯛ ꯇꯧꯕ ꯑꯗꯨꯗꯨꯒꯤ
ꯑꯁ ꯈꯪꯗꯦꯗ ꯇꯧꯔꯤꯁꯦ ꯍꯧꯖꯤꯛꯁꯦ ꯀꯩ ꯇꯧꯗꯣꯏꯅꯣ ꯈꯪꯗꯦ ꯑꯍꯥꯎꯕꯗ ꯆꯥꯅꯤꯡꯉꯦ ꯑꯗꯨꯏꯗꯨꯒ ꯇꯨꯝꯃꯗ ꯂꯩꯅꯤꯡꯕ꯭ꯔꯥ ꯀꯩꯅꯣꯝ ꯇꯧꯋꯦ ꯍꯥꯏꯕ ꯅꯣꯏꯒꯤ ꯅꯪ ꯍꯧꯖꯤꯛꯁꯦ ꯀꯩꯀꯩ ꯍꯣꯠꯅꯔꯤꯒꯦ
ꯑꯩ ꯑꯗꯨꯝ ꯂꯥꯏꯔꯤꯛ ꯃꯈꯥ ꯊꯝꯊꯔꯤꯌꯦ ꯑꯗꯨꯒ ꯑꯉꯥꯡ ꯇꯨꯏꯁꯟ ꯈꯔ ꯇꯧꯔꯒ ꯌꯨꯝꯗ ꯑꯗꯨꯃꯥꯏꯅ ꯂꯩꯌꯦ
ꯑꯣ ꯐꯩꯅꯦ ꯑꯗꯣ ꯑꯗꯨꯃꯥꯏꯅ ꯌꯨꯝꯗꯒꯤ ꯄꯩꯁꯥ ꯍꯥꯏꯗꯕꯤꯗ ꯏꯁꯥꯅ ꯊꯣꯛꯆꯔꯤꯗꯣ ꯌꯥꯝ ꯐꯩ ꯑꯗꯣ ꯑꯩꯈꯣꯏꯁꯨ ꯍꯣꯁꯇꯦꯜꯗ ꯂꯩꯕꯅꯤꯅ ꯃꯤ ꯏꯃꯕꯤ ꯇꯧꯅꯕꯒꯁꯨ ꯌꯥꯎꯋꯦꯕ ꯑꯉꯥꯡ ꯇꯨꯏꯁꯟꯗꯣ ꯑꯗꯨꯗꯣ ꯂꯩꯇꯕꯅꯤꯅ ꯇꯧ ꯗ꯭ꯔꯦ ꯅꯪ ꯑꯉꯥꯡ ꯀ꯭ꯂꯥꯁ ꯀꯌꯥ ꯀꯌꯥ ꯀꯥꯕꯗꯤ ꯇꯧꯔꯤꯅꯣ
ꯑꯉꯥꯡ ꯍꯥꯏꯌꯔꯗꯤ ꯀꯩꯁꯨ ꯀꯩꯅꯣ ꯇꯧꯗꯦ ꯑꯩꯈꯣꯏ ꯑꯗꯨꯋꯥꯏꯗꯗꯤ ꯍꯥꯏꯌꯔ ꯍꯥꯏꯗꯤ ꯈꯤꯇꯪ ꯋꯥꯡꯈꯠꯈ꯭ꯔꯗꯤꯅꯦ ꯑꯗꯨꯝ ꯍꯣꯁꯇꯦꯜꯗꯒꯨꯝꯕ ꯕꯣꯔꯤꯡꯗꯒꯨꯝꯕ ꯂꯣꯏ ꯂꯩꯅꯈꯤꯑꯕꯀꯣ ꯑꯗꯨꯗꯨꯅ ꯀ꯭ꯂꯥꯁ ꯋꯥꯟ ꯇꯨ ꯗꯗꯒꯤꯅ ꯑꯦꯠ ꯅꯥꯏꯟ ꯑꯗꯨꯃꯥꯏꯅ ꯑꯗꯨꯋꯥꯏ ꯐꯥꯎꯕ ꯂꯣꯏ ꯑꯗꯨꯃꯥꯏꯅꯗꯪ ꯇꯧꯔꯦ ꯑꯇꯩꯗꯤ ꯑꯩꯈꯣꯏ ꯀꯩꯅꯣ ꯇꯧꯅꯈ꯭ꯔꯦ ꯑꯗꯣ ꯌꯥꯝ ꯍꯦꯟꯅ ꯇꯧꯕꯁꯦ ꯇꯨꯏꯁꯟ ꯐꯤꯁ ꯄꯤꯗꯕꯗꯣ ꯑꯗꯨꯅ ꯍꯦꯟꯅ ꯌꯥꯝꯕꯒꯤꯅꯦ ꯑꯩꯁꯦ ꯇꯧꯅꯤꯡꯗꯕ ꯑꯃ ꯄꯣꯛꯂꯛꯑꯕꯅꯦ ꯍꯧꯖꯤꯛꯁꯦ ꯋꯥꯔꯒ ꯊ ꯊꯣꯛꯣꯛꯄꯗꯣ ꯁꯤꯗꯒꯤ ꯀ꯭ꯂꯥꯁ ꯍꯟꯈ꯭ꯔꯅꯤ ꯑꯗꯨꯗꯨꯒ ꯑꯉꯥꯡ ꯑꯃꯨꯛ ꯂꯩꯔꯝꯃꯅꯤ ꯆꯠꯂꯝꯗꯥꯏꯗꯁꯨ ꯇꯨꯏꯁꯟ ꯑꯃꯨꯛ ꯇꯧꯔꯅꯤ ꯌꯥꯝ ꯋꯥꯏꯗ
ꯑꯁ ꯅꯪꯗꯤ ꯌꯥꯝ ꯋꯥꯔꯝꯃꯤꯖ ꯑꯗꯨꯗ ꯅꯁꯥꯗꯣ ꯅꯪ ꯈꯔ ꯈꯔ ꯌꯥꯝ ꯆꯠꯁꯤꯟꯗ꯭ꯔꯗꯤ ꯌꯥꯔꯔꯣꯏ ꯍꯌꯦꯡ ꯋꯥꯗꯅ ꯑꯃꯨꯛ ꯋꯥꯟꯊꯔꯛꯀꯅꯤꯀꯣ
ꯌꯦꯁ ꯃꯇꯕꯒꯥꯏ ꯋꯥꯟꯊꯕ ꯀꯥꯏꯗꯨꯗꯤ ꯄꯨꯟꯁꯤꯒꯤ ꯋꯥꯟꯊꯗ꯭ꯔꯤ ꯑꯗꯨ ꯋꯥꯟꯊꯕꯒꯤ ꯏꯁꯇꯦꯖꯃꯛꯇꯤ ꯌꯧꯗ꯭ꯔꯤ ꯍꯥꯏꯗꯤ ꯑꯩꯗꯣ ꯃꯁꯥ ꯃꯎ ꯌꯥꯝ ꯐꯔꯤꯑꯕ ꯈꯔ ꯄꯤꯛꯄꯒꯤꯀꯣ ꯀꯩꯅꯣ ꯇꯧꯕꯩ ꯋꯥꯅꯤ
ꯍꯣꯏ ꯍꯣꯏ ꯑꯗꯨꯃꯥꯏꯅ ꯈꯟꯗꯣꯛꯑꯒꯦ ꯑꯩꯁꯨ ꯅꯪ ꯎꯅꯗꯕꯁꯨ ꯌꯥꯝ ꯀꯨꯏꯔꯦ ꯅꯣꯡꯃ ꯑꯃ ꯊꯦꯡꯅꯁꯦ
ꯊꯦꯡꯅꯁꯦ ꯌꯥꯏꯌꯦ
ꯑꯗꯨꯗꯨꯒ ꯀꯣꯏꯕ ꯅꯣꯡꯃ ꯆꯠꯊ ꯆꯠꯊꯣꯛꯎꯁꯦꯕ
ꯎꯝ ꯑꯗꯨ ꯍꯥꯏꯔꯒ
ꯐꯪꯗ꯭ꯔꯦꯕ ꯑꯗꯨꯗꯨꯅ ꯍꯌꯦꯡ ꯇꯤ ꯂꯩꯕ ꯀꯥꯟꯗ ꯍꯥꯌꯔꯛꯏ
ꯀꯣꯏꯔꯨꯁꯦ ꯀꯣꯏꯔꯨꯁꯦ ꯑꯗꯨ ꯍꯥꯏꯔ ꯋꯥꯔꯤ ꯑꯃ ꯂꯩꯔ ꯋꯥꯔꯤ ꯑꯃ ꯊꯝꯕꯤꯒꯦ ꯊꯥꯕ꯭ꯔꯣ
ꯇꯥꯕ꯭ꯔꯣ ꯑꯥ ꯇꯥꯔꯦ ꯇꯥꯔꯦ ꯑꯃꯨꯃꯨꯛ ꯇꯥꯎꯗꯕ ꯇꯧꯕ ꯅꯡꯟ ꯉꯥꯡꯕꯗꯣ ꯑꯗꯨꯗꯨꯒꯤꯅꯦ ꯑ ꯀꯣꯏꯕ ꯆꯠꯄꯁꯦ ꯀꯔꯝꯕ ꯃꯐꯝꯅ ꯄꯥꯝꯒꯦ ꯆꯤꯡꯒꯨꯝꯕ ꯄꯥꯝꯕ꯭ꯔꯣ ꯅꯠꯇ꯭ꯔꯒ ꯏꯁꯤꯡ ꯂꯩꯕꯒꯨꯝꯕꯅ ꯍꯦꯟꯅ ꯄꯥꯝꯕ꯭ꯔꯣ
ꯆꯤꯡ ꯏꯁꯤꯡ ꯂꯩꯕ ꯑꯗꯨꯝ ꯑꯅꯤꯃꯛ ꯍꯥꯏꯏꯌꯦ ꯑꯗꯣ ꯌꯥꯝꯅ ꯏꯪ ꯏꯪ ꯂꯥꯎꯕ ꯃꯐꯝ ꯄꯥꯝꯃꯦ ꯎ ꯄꯥꯝꯕꯤꯒ ꯌꯥꯝ ꯍꯧꯔꯒ ꯍꯧꯖꯤꯛ ꯈꯪꯗꯦ ꯍꯧꯖꯤꯛꯁꯦ ꯁꯥꯒꯠꯂꯛꯄꯒꯤꯔ ꯈꯪꯗꯦꯕꯀꯣ ꯑꯏꯪꯕ ꯃꯐꯝꯁꯦ ꯑꯗꯨꯝ ꯄꯥꯝꯕꯤꯗꯣ ꯇꯧꯋꯦꯕ
ꯃꯐꯝ ꯑꯃꯗ ꯆꯠꯁꯦ ꯑꯗꯨꯗꯨꯒ ꯆꯥꯛꯀ ꯅꯥꯟꯅ ꯆꯥꯊꯔꯒ ꯀꯣꯏꯔꯨ ꯁꯤꯁꯦ ꯑꯩꯈꯣꯏꯒꯤ ꯑꯦꯛꯖꯥꯝꯁꯦ ꯑꯇ ꯂꯣꯌ ꯊꯣꯛꯈ꯭ꯔꯗꯤ ꯐꯗꯧꯅꯦ
ꯍꯣꯏ ꯑꯦꯛꯖꯥꯝꯗ ꯊꯥꯠꯆꯜꯂꯒ ꯂꯩꯕꯁꯦꯀꯣ ꯌꯥꯝ ꯋꯥꯏꯀꯣ
ꯎꯝ ꯑꯩꯈꯣꯏꯁꯦ ꯃꯃꯥꯡꯗ ꯄꯨꯈ꯭ꯔꯤ ꯄꯨꯈ꯭ꯔꯤ ꯈꯔꯗꯤ ꯂꯩꯕꯀꯣ ꯑꯗꯨꯗꯨꯒ ꯐꯥꯕꯗꯤ ꯉꯝꯅꯗꯕ ꯑꯗꯨ ꯅꯪꯕꯨ ꯉꯥ ꯆꯥꯅꯤꯡꯕ꯭ꯔꯣ
ꯆꯥꯅꯤꯡꯉꯦ ꯉꯥꯗꯤ ꯑꯗꯨꯝ ꯉꯥꯗꯤ ꯑꯩꯈꯣꯏꯗꯁꯨ ꯂꯩꯕꯅꯤꯅ ꯑꯗꯨꯝꯗꯤ ꯆꯥꯏꯗ ꯉꯥꯗꯤ ꯋꯥꯠꯇꯦ ꯎꯝ
ꯑꯗꯨ ꯉꯥꯁꯦ ꯐꯥꯔꯒ ꯅꯣꯡꯃꯩ ꯆꯥꯊꯣꯛꯁꯤꯔꯣ
ꯆꯥꯊꯣꯛꯁꯦ ꯍꯥꯏꯅꯦ ꯑꯩ ꯈꯣꯏ ꯄꯨꯔ ꯂꯥꯛꯑꯒꯦ ꯏꯟꯒꯥ
ꯑꯗꯨꯃꯥꯏꯅ ꯇꯧꯕ ꯑꯃ ꯐꯗꯧ ꯃꯥꯜꯂꯦ ꯁꯤꯦ ꯄꯥꯠ ꯃꯆꯥ ꯃꯆꯥ ꯄꯨꯈ꯭ꯈꯤ ꯃꯆꯥ ꯃꯆꯥ ꯂꯩꯕꯁꯦ ꯎꯕꯗꯁꯨ ꯐꯖꯩꯗꯅ ꯑꯗꯩꯗꯤ ꯑꯩꯈꯣꯏ ꯍꯛꯆꯥꯡꯗꯁꯨ ꯑꯁꯨꯃꯥꯏꯅ ꯏꯁꯤꯡ ꯅꯨꯡꯁꯤꯠꯇꯣ ꯋꯥꯗ꯭ꯔꯗꯤ ꯍꯛꯆꯥꯡꯁꯨ ꯐꯍꯟꯗꯣꯏ ꯅꯠꯇ꯭ꯔꯥ ꯑꯗꯩꯗꯤ ꯎ ꯄꯥꯝꯕꯤꯁꯨ ꯃꯌꯥꯝ ꯍꯧꯕꯁꯦ ꯁꯤ ꯌꯦꯡꯕ ꯅꯨꯡꯉꯥꯏ ꯍꯥꯏꯕ ꯑꯗꯣ ꯑꯩꯈꯣꯏ ꯌꯨꯝꯗꯗꯤ ꯆꯤꯟꯕꯒꯤ ꯑꯁꯤꯒꯨꯝꯕ ꯍꯧꯕꯁꯦ ꯂꯩꯇꯦꯕ ꯑꯗꯣ ꯁꯤꯗꯗꯤ ꯃꯌꯥꯝ ꯎꯕꯁꯨ ꯎꯕꯗ ꯍꯔꯥꯎꯋꯦ ꯍꯥꯏꯕ
ꯑꯣ ꯌꯥꯝ ꯏꯪꯕꯅꯦꯩ ꯍꯥꯏꯕꯗꯤ ꯏꯁꯥꯁꯦ ꯋꯥꯈꯜꯗꯣ ꯌꯥꯝꯅ ꯆꯔꯥꯡꯅꯕꯒꯨꯝꯕ ꯂꯩꯗꯅ ꯑꯗꯨꯒꯨꯝꯕ ꯀꯥꯟꯗ ꯁꯥꯎꯅꯤꯡꯉꯁꯨ ꯑꯩꯒꯤ ꯃꯥꯏꯟꯗꯣ ꯗꯥꯏꯚꯔꯠ ꯇꯧꯅꯕ ꯑꯇꯣꯞꯄ ꯃꯐꯝ ꯑꯝꯗ ꯌꯦꯡꯊꯣꯛꯈ꯭ꯔꯅꯤ ꯑꯇꯣꯞꯄ ꯃꯐꯝ ꯑꯗ ꯌꯦꯡꯊꯣꯛꯈ꯭ꯔꯗꯤ ꯌꯥꯝ ꯅꯨꯡꯉꯥꯏꯕꯤꯗꯣ ꯑꯗꯨ ꯇꯧꯕꯅꯦꯕ ꯉꯥꯒ ꯎꯕꯁꯦ ꯌꯥꯝ ꯄꯨꯈ꯭ꯔꯤꯗ ꯉꯥꯒ ꯆꯥꯕꯁꯦ ꯌꯥꯝ ꯐꯖꯗ꯭ꯔꯣꯅꯦ ꯌꯦꯡ ꯀꯥꯟꯗ ꯏꯪ ꯏꯪ ꯂꯥꯎꯋꯤꯗꯅ
ꯎꯝ ꯐꯖꯩꯌꯦ ꯑꯗꯨ ꯌꯦꯡꯉ ꯅꯨꯡꯉ ꯑ ꯅ ꯁꯣꯏꯗꯗꯤ ꯄꯨꯈ꯭ꯔꯤꯒ ꯂꯩꯕ꯭ꯔꯣ
ꯎ ꯄꯨꯈꯔꯤ ꯂꯩꯌꯦ ꯄꯨꯈ꯭ꯔꯤ ꯑꯅꯤ ꯂꯩꯌꯦ ꯃꯃꯥꯡꯒꯤꯗꯨꯗꯤ ꯑꯩꯅ ꯑꯗꯨꯝ ꯑꯩꯅ ꯄꯣꯛꯂꯛꯄꯗꯒꯤ ꯀꯥꯟꯒꯤ ꯂꯩꯔꯝꯃꯦꯕꯀꯣ ꯑꯗꯨꯗꯨꯒ ꯃꯅꯤꯡꯗ ꯃꯅꯤꯡꯗꯗꯨꯗꯅ ꯑꯩꯈꯣꯏꯁꯦ ꯏꯁꯤꯡ ꯌꯥꯝ ꯋꯥꯈꯤꯕꯗꯣ ꯀꯔꯝ ꯀꯥꯟ ꯆꯍꯤ ꯑꯍꯨꯝ ꯃꯔꯤ ꯃꯃꯥꯡꯗꯔ ꯀꯩꯅꯣꯝꯃ ꯑꯩꯅ ꯀ꯭ꯂꯥꯁ ꯇꯨꯌꯦꯦꯜꯐꯀ ꯂꯣꯏꯔꯀꯥꯟꯁꯦ ꯌꯥꯝ ꯏꯁꯤꯡ ꯇꯥꯡꯈꯤꯕꯕꯀꯣ ꯑꯗꯨꯗꯒꯤ ꯏꯁꯤꯡꯁꯦ ꯂꯐꯝ ꯂꯩꯇꯕꯗꯒꯤꯅꯦ ꯑꯗꯨꯝ ꯄꯨꯈ꯭ꯔꯤꯗꯣ ꯇꯧꯊꯣꯛꯑꯒ ꯍꯥꯏꯗꯤ ꯅꯣꯡꯒꯨꯝꯕ ꯇꯥꯔꯀꯥꯟꯗ ꯌꯣꯛꯍꯧꯕꯗꯣ ꯑꯗꯨꯗꯒꯤ ꯁꯤꯖꯤꯟꯅꯅꯕꯅ ꯊꯝꯃꯦꯕ ꯍꯧꯖꯤꯛ ꯇꯣ ꯈꯔ ꯆꯥꯎꯊꯣꯛꯑꯦ ꯑꯗꯨꯗꯨ ꯑꯗꯨꯗ ꯉꯥ ꯀꯩꯀꯥꯒ ꯊꯥꯗꯩꯌꯦ ꯑꯃ ꯁꯤꯡꯖꯨꯒ ꯆꯥꯕ ꯀꯩꯅꯣꯗꯣ ꯏꯀꯥꯏꯊꯕꯤꯒ ꯍꯥꯏꯕꯗꯣ ꯑꯗꯨꯏꯒꯗꯣ ꯍꯧꯋꯦ ꯆꯥꯁꯦ ꯃꯄꯣꯞ ꯌꯥꯝ ꯆꯥꯎꯋꯦ ꯍꯥꯎꯗꯣꯏꯅꯦ ꯍꯌꯦꯡ ꯅꯣꯡꯃ ꯑꯃ ꯆꯥꯁꯦ
ꯑꯁ ꯑꯩꯗꯤ ꯅꯣꯏꯗꯕꯨ ꯂꯥꯛꯅꯤꯡꯉꯦꯗ ꯑꯩꯈꯣꯏꯗꯤ ꯅꯣꯏꯗꯤ ꯏꯁꯤꯡꯁꯨ ꯋꯥꯠꯂꯝꯃꯔꯣꯏ ꯑꯗꯨꯗꯤ ꯑꯝꯇ ꯑꯩꯗꯤ ꯍꯣꯁꯇꯦꯜꯗ ꯂꯩꯕꯅꯤꯅ ꯑꯩꯈꯣꯏꯗꯤ ꯏꯁꯤꯡꯁꯦ ꯌꯥꯝ ꯋꯥꯏꯑꯦꯕ ꯑꯗꯣ ꯉꯁꯤꯁꯨ ꯑꯩꯈꯣꯏꯁꯦ ꯀ꯭ꯂꯥꯁ ꯆꯠꯀꯦ ꯇꯧꯕꯗ ꯏꯁꯤꯡꯁꯦ ꯇꯥꯗꯕꯒꯤ ꯀꯨꯏꯅ ꯉꯥꯏꯔꯒ ꯂꯩꯔꯤꯅꯦ ꯑꯗꯨ ꯑꯗꯨꯝ ꯏꯁꯤꯡ ꯈꯤꯇꯪꯅ ꯀꯣꯟꯅꯅꯕ ꯍꯣꯠꯅꯕꯗ ꯌꯥꯝ ꯂꯤꯛꯅ ꯂꯤꯛꯅ ꯁꯤꯖꯤꯟꯅꯗ꯭ꯔꯗꯤ ꯌꯥꯗꯦꯕ ꯏꯁꯤꯡꯁꯦ ꯋꯥꯕꯅꯤꯅ ꯄꯨꯈ꯭ꯔꯤꯁꯨ ꯂꯩꯇꯕ ꯄꯨꯈ꯭ꯔꯤ ꯃꯆꯥ ꯑꯃꯗꯤ ꯂꯩꯕ ꯑꯗꯨꯗꯣ ꯏꯁꯤꯡꯁꯦ ꯐ ꯐꯠꯇꯕ ꯑꯣꯏꯕ ꯑꯗꯨ ꯁꯤꯖꯤꯟꯅꯕ ꯌꯥꯗꯦꯕ ꯑꯗꯨꯗꯨꯒꯤ ꯑꯁ ꯅꯣꯏ ꯁꯤ ꯌꯥꯝ ꯅꯨꯡꯉꯥꯏꯅꯤ ꯅꯣꯏꯗ ꯂꯥꯛꯅꯤꯡꯉꯦ
ꯂꯥꯛꯑꯣ ꯌꯥꯝ ꯏꯪꯗꯣꯏꯅꯦ ꯍꯥꯏꯗꯤ ꯑꯩꯈꯣꯏ ꯌꯨꯝꯗꯗꯤ ꯀꯩ ꯍꯥꯏꯅꯤ ꯑꯩꯈꯣꯏꯁꯦ ꯎ ꯀꯩꯅꯣ ꯂꯝꯕꯤꯗꯒꯤ ꯌꯥꯝ ꯃꯅꯨꯡ ꯆꯪꯅꯁꯨ ꯂꯩꯔꯦꯕꯀꯣ ꯑꯗꯨꯗꯨꯅꯅꯦ ꯌꯥꯝ ꯏꯪ ꯏꯪ ꯂꯥꯎꯕꯗꯣ ꯃꯤꯅꯒꯗꯤ ꯅꯨꯃꯤꯗꯥꯡꯗ ꯂꯥꯛꯑꯗꯤ ꯀꯤꯒ ꯍꯥꯏꯔꯤꯕ ꯅꯤꯀꯣ ꯍꯥꯏꯗꯤ ꯁꯨꯝ ꯂꯩꯈꯤꯗꯕ ꯃꯤꯅ ꯇꯧꯔꯗꯤ ꯑꯗꯣ ꯑꯩꯈꯣꯏꯗꯤ ꯁꯨꯝ ꯂꯩꯈ꯭ꯔꯃꯤꯅ ꯌꯥꯝ ꯅꯨꯡꯉꯥꯏꯕꯗꯨꯣ ꯑꯣꯏꯔꯦ
ꯍꯣꯏ ꯅꯣꯏꯗꯤ ꯏꯁꯤꯡ ꯅꯨꯡꯁꯤꯠꯁꯨ ꯂꯣꯏ ꯐꯔꯝꯃꯅꯤ ꯀꯩꯅꯣꯗꯒꯤ ꯈꯔ ꯆꯪꯁꯤꯜꯂꯒꯁꯨ ꯂꯩꯔꯕꯅꯤꯅ ꯍꯣꯏ ꯍꯣꯏ ꯑꯗꯨꯗꯤ ꯑꯩ ꯊꯝꯃꯒꯦꯀꯣ ꯍꯌꯦꯡ ꯑꯃꯨꯛ ꯁꯥꯟꯅꯔꯁꯦ
ꯍꯣꯏ ꯍꯣꯏ ꯊꯝꯃꯣ ꯊꯝꯃꯣ
ꯑꯅꯤꯡ